ꯍꯜꯂꯣ
ꯑꯣ ꯇꯥꯏꯌꯦ ꯍꯣꯏ
ꯀꯩ ꯇꯧꯕ꯭ꯔꯣ
ꯁꯨꯝ ꯌꯨꯝ ꯁꯦꯡꯔꯒ ꯂꯩꯕꯅꯤꯗ ꯍꯨꯖꯤꯛꯇꯤ
ꯢꯁ ꯌꯥꯝꯅ ꯗꯤꯂꯤꯖꯟ ꯑꯣꯏꯕ ꯃꯥꯜꯂꯦꯀꯣ
ꯅꯠꯇꯦꯗ ꯅꯨꯃꯤꯠ ꯆꯨꯞꯄ ꯇꯨꯝꯔꯒ ꯍꯧꯖꯤꯛ ꯈꯠꯇ ꯑꯣꯏꯌꯦ ꯍꯧꯒꯠꯄ
ꯑꯣ ꯑꯣ
ꯅꯨꯡꯁꯥ ꯁꯥꯃꯟꯕꯅꯤꯅ ꯀꯩꯁꯨ ꯇꯧꯕꯁꯨ ꯉꯝꯗ꯭ꯔꯦ
ꯇꯝꯄꯥꯛꯇ ꯂꯩꯕ꯭ꯔꯥ ꯅꯠꯇ꯭ꯔꯒ ꯆꯤꯡꯗ ꯂꯩꯕ꯭ꯔꯥ
ꯎꯝ ꯇꯝꯄꯥꯛꯇ ꯂꯩꯌꯦꯗꯥ
ꯇꯝꯄꯥꯛ ꯁꯅꯥ ꯂꯩꯕꯥꯛ
ꯄꯥꯛꯇ ꯂꯩꯌꯦ
ꯅꯨꯡꯉꯥꯏꯔꯝꯒꯅꯤꯗ ꯑꯗꯨꯗꯤ
ꯑꯁ ꯅꯨꯡꯉꯥꯏꯕ꯭ꯔꯥ ꯑꯗꯨꯝ ꯅꯨꯡꯉꯥꯏ ꯍꯥꯏꯕ ꯇꯥꯔꯦꯗ ꯑꯈꯣꯏ ꯅꯨꯡꯉꯥꯏꯌꯦ ꯅꯨꯡꯉꯥꯏꯌꯦ ꯅꯪꯗꯤ ꯀꯩꯗꯧꯔꯤꯅꯣ
ꯑꯩ ꯑꯗꯨꯝ ꯊꯕꯛ ꯃꯐꯝꯗ ꯂꯩꯌꯦꯗ ꯑꯩ
ꯑꯣ ꯍꯧꯖꯤꯛꯇꯤ ꯑꯗꯨꯝ ꯕꯤꯖꯤ ꯑꯣꯏꯗꯕ ꯃꯥꯜꯂꯦꯗ ꯑꯗꯨ ꯑꯣꯏꯔꯗꯤ
ꯍꯣꯏ ꯌꯥꯝ ꯕꯣꯔꯤꯡ ꯌꯥꯝ ꯐ꯭ꯔꯤ ꯂꯩꯕꯒꯤꯀꯣ ꯑꯗꯨꯝ ꯇꯧꯕꯅꯤꯅ
ꯑꯩꯈꯣꯏꯒꯤꯗꯤ ꯕꯣꯔꯤꯡ ꯃꯇꯝ ꯂꯩꯇ꯭ꯔꯦ
ꯑꯗꯨꯗꯤ ꯅꯨꯡꯉꯥꯏꯔꯝꯃꯅꯤ ꯅꯪ ꯅꯪꯒ ꯄꯨꯟꯕ ꯃꯤꯗꯨꯗꯤ ꯑꯁ ꯌꯥꯝ ꯅꯨꯡꯉꯥꯏꯔꯃꯅꯤꯅꯦ ꯑꯗꯨꯗꯤ ꯕꯣꯔꯤꯡ ꯂꯩ ꯕꯣꯔꯤꯡ ꯇꯧꯗꯦ ꯍꯥꯏꯗꯤ
ꯑꯁ ꯉꯥꯡꯃꯟꯕꯒꯤ ꯇꯥꯕ ꯉꯝꯃꯣꯏ
ꯀꯩ ꯃꯊꯦꯜ ꯆꯥꯔꯦ ꯉꯁꯤ
ꯎꯝ ꯉꯁꯤꯁꯦꯀꯣ ꯎꯁꯣꯏ ꯎꯁꯣꯏ ꯆꯥꯏꯌꯦ
ꯑꯣ ꯍꯥꯎꯔꯝꯒꯅꯤ
ꯑꯥꯎ ꯑꯗꯨꯝ ꯍꯥꯎꯋꯦ ꯍꯣꯏ
ꯎꯁꯣꯏꯗꯤ ꯑꯗꯨꯝ ꯍꯧꯕꯅꯤꯗ
ꯑꯗꯣ ꯍꯛꯆꯥꯡꯒꯤ ꯀꯅꯥꯔꯣꯏꯗ꯭ꯔꯥ ꯈꯟꯕꯒꯤ ꯈꯛꯇꯅꯤ ꯍꯥꯎꯗꯤ ꯍꯥꯎꯋꯦ
ꯀꯟꯅꯥꯕꯗꯤ ꯂꯩꯒꯅꯤꯗ ꯆꯥꯕ ꯌꯥꯕ
ꯆꯤꯟꯗ ꯆꯤꯟꯗꯗꯤ ꯈꯨꯍꯥꯎ ꯑꯃꯅꯤ ꯎꯁꯣꯏꯁꯦ ꯑꯗꯣ ꯈꯪꯗ꯭ꯔꯦ ꯄꯨꯛꯇꯗꯤ ꯀꯃꯥꯏꯟ ꯇꯧꯕ ꯈꯔꯅ ꯑ ꯀꯩ ꯍꯥꯏꯕ꯭ꯔꯥ ꯄꯨꯛ ꯅꯨꯡꯉꯥꯏꯇꯕ ꯈꯣꯏꯗꯣ
ꯑ ꯄꯨꯛꯗ ꯀꯩꯅꯣ ꯑꯥ
ꯑꯈꯣꯏꯗꯣ
ꯎꯝ
ꯄꯨꯛꯀꯤ ꯄ꯭ꯔꯣꯕ꯭ꯂꯦꯝꯒꯨꯝꯕ ꯂꯩꯒꯟꯂꯗꯤ ꯌꯥꯝ ꯆꯥꯒꯅꯨ ꯍꯥꯏ ꯈꯔꯅꯗꯤ
ꯏꯆꯥ ꯑꯗꯣ ꯀꯩꯅꯣꯝ ꯍꯥꯏꯒꯦꯅꯦ ꯅꯉꯣꯟꯗ
ꯑꯥꯥꯎ ꯀꯩꯅꯣ ꯍꯥꯏꯌꯣ
ꯌꯨꯝ ꯄꯥꯜꯂꯕꯣ ꯅꯪ
ꯍꯩꯁ ꯑꯗꯨꯗꯤ
ꯌꯨꯝ ꯄꯥꯜꯂꯕ ꯃꯥꯜꯂꯦ
ꯄꯥꯟꯗꯦꯗ ꯌꯨꯝ ꯄꯥꯥꯟꯅꯤꯡꯉꯥꯏ ꯃꯇꯝ ꯂꯩꯇꯦ
ꯍꯨ ꯍꯨ
ꯊꯕꯣꯠ ꯆꯤꯟꯃꯟꯕꯒꯤ ꯌꯨꯝ ꯄꯥꯟꯅꯤꯡꯉꯥꯏ ꯃꯇꯝ ꯂꯩꯇꯦ
ꯍꯣꯏ ꯍꯣꯏ ꯉꯥꯍꯥꯛ ꯂꯩꯔꯒ ꯄꯥꯜ ꯄꯥꯜꯂꯣ ꯄꯥꯜꯂꯣ ꯄꯥꯟꯒꯦ ꯍꯥꯏꯔꯁꯨ
ꯊꯕꯛ ꯈꯔ ꯀꯩꯔꯤ ꯀꯣꯝꯕ ꯀꯥꯟꯗ ꯄꯥꯟꯕ ꯇꯥ
ꯍꯣꯏ ꯍꯣꯏ
ꯊꯕꯛ ꯐꯪꯕ ꯀꯥꯟꯗꯀꯣ
ꯎꯝ
ꯑꯗꯨ ꯅꯨꯄꯥ ꯐꯔꯛ ꯅꯨꯄꯥ ꯐꯖꯕ ꯐꯖꯕ ꯍꯥꯏꯗꯤ ꯃꯥꯒꯤ ꯃꯁꯛ ꯇ ꯅꯠꯇꯦꯀꯣ ꯍꯣꯏ ꯃꯁꯛꯁꯨ ꯃꯊꯧ ꯁꯛꯁꯨ ꯃꯊꯧ ꯇꯥꯏ ꯑꯣ ꯑꯗꯨ ꯑꯣꯏꯔꯁꯨ ꯑ ꯑ
ꯑꯗꯨꯁꯨ ꯑꯃꯅꯤꯅꯦ
ꯑꯗꯨꯒ ꯑꯁꯦꯡꯕꯗꯤ ꯄꯨꯛꯆꯦꯜꯗꯨꯅꯤꯕ ꯊꯝꯃꯣꯏꯗꯣ ꯊꯝꯃꯣꯏꯗꯣ ꯃꯣꯏ ꯊꯃꯣꯏꯗ ꯀꯩꯅꯣ ꯐꯥꯕꯗꯣ ꯃꯣꯏ ꯄꯨꯛꯆꯦꯜ ꯐꯥꯕꯗꯣ
ꯈꯪꯗꯦꯅꯦ ꯍꯧꯖꯤꯛ ꯃꯇꯝꯁꯦ ꯃꯤꯁꯤꯡꯁꯦ ꯈꯪꯗ꯭ꯔꯤꯅꯦ
ꯑꯗꯨ ꯅꯨꯄꯥꯗꯤ ꯀꯣꯏꯔꯕꯣ
ꯑꯁ ꯅꯨꯄꯥꯁꯦꯀꯣ ꯅꯣꯡꯃ ꯀꯣꯏꯌꯦ ꯅꯣꯡꯃ ꯀꯣꯏꯗꯦ
ꯑꯁ ꯕꯦꯔꯥꯅꯤꯍꯦ ꯅꯪ ꯏꯆꯦ ꯗꯨꯗꯤ
ꯑꯁ ꯅꯨꯄꯥ ꯀꯣꯏꯅꯕꯁꯨ ꯃꯇꯝ ꯂꯩꯇꯦ ꯀ꯭ꯔꯤꯅꯣ
ꯍꯣꯏ ꯃꯥꯅꯤꯗ
ꯎꯝꯌꯤꯔꯤ ꯃꯤꯗꯤ ꯀꯣꯏꯅꯔꯗꯤ ꯑꯗꯨꯝ ꯐꯣꯟꯁꯨ ꯉꯥꯡꯅꯧ ꯍꯥꯏꯌꯦ ꯑꯩꯈꯣꯏꯗꯤ ꯃꯇꯝ ꯂꯩꯇꯦ ꯑꯗꯨꯒꯨꯝꯕꯗꯣ
ꯑꯥ
ꯑꯁ
ꯑꯗꯨꯗꯤ ꯏꯝꯃꯦꯆꯤꯌꯣꯔ ꯑꯣꯏꯕꯒꯤꯅꯦ ꯐꯣꯟ ꯈꯨꯗꯤꯡ ꯑꯥꯥ ꯅꯨꯡ ꯅꯨꯡꯇꯤ ꯈꯨꯗꯤꯡ ꯑꯥ ꯃꯇꯝ ꯈꯨꯗꯤꯡ ꯑꯗꯨꯝ ꯇꯧꯕꯗꯣ
ꯑꯗꯣ ꯑꯩꯈꯣꯏꯒꯤꯅ ꯑꯩꯈꯣꯏꯗꯤ ꯑꯃꯔꯛ ꯀꯣꯜ ꯇꯧꯕꯗꯨꯅ ꯊꯥ ꯑꯃ ꯌꯥꯔꯦ ꯍꯥꯏꯕꯒꯤꯅꯤꯗ
ꯑꯣ ꯑꯗꯨꯕꯨꯗꯤ ꯍꯦꯟꯃꯂꯜ ꯂꯦꯗ ꯊꯥ ꯑꯃꯗ ꯑꯃꯕꯨꯗꯤ ꯑꯗꯨꯕꯨꯗꯤ ꯍꯣꯏ ꯑꯦꯛꯖꯥꯝꯄꯜ ꯑꯣꯏꯅ ꯍꯥꯏ ꯑꯗꯨꯅꯤ ꯅꯪ ꯍꯥꯏꯗꯣ ꯑꯩ ꯒꯌ꯭ꯥꯟ ꯇꯥꯔꯦ
ꯑꯥ ꯋꯥ ꯉꯥꯡꯅꯤꯡꯉꯥꯏ ꯂꯩꯇꯦ
ꯑꯥ
ꯋꯥ ꯉꯥꯡꯅꯤꯉꯥꯏ ꯂꯩꯗꯗꯤ ꯀꯃꯥꯏꯅ ꯀꯨꯏꯅ ꯋꯥꯔꯤ ꯁꯥꯟꯅ ꯁꯥꯗꯣꯏꯅꯣ
ꯑꯗꯨ ꯑꯩ ꯀꯩꯅꯣꯅ ꯍꯥꯏꯒꯅꯦ ꯑꯩꯁꯦ ꯑꯩꯥꯁꯦ
ꯈꯪꯗꯦ
ꯅꯪꯁꯦ ꯀꯔ꯭ꯤ ꯇꯧꯔꯕꯣ
ꯉꯥꯏꯈꯣ ꯑꯩ ꯑꯩꯒꯤ ꯑꯩ ꯑꯩꯖꯦ ꯑꯩ ꯁꯛ ꯊꯤꯃꯟꯕꯒꯤꯔꯣ ꯅꯠꯇ꯭ꯔꯒ ꯅꯨꯄꯤꯗ ꯑꯄ꯭ꯔꯣꯁ ꯇꯧꯕ ꯍꯩꯇꯕꯤꯔꯣ ꯑꯗꯣ ꯇ꯭ꯔꯤꯛ ꯑꯃ ꯄꯤꯕꯤꯌꯨꯅꯦ ꯅꯨꯄꯤꯗꯕꯨ ꯑꯄ꯭ꯔꯣꯆ ꯑꯄ꯭ꯔꯣꯆ ꯇꯧꯅꯤꯡꯉꯥꯏ
ꯑꯁ ꯑꯗꯨꯗꯤ ꯑꯩꯁꯨ ꯈꯪꯗꯦꯗ ꯅꯣꯏ ꯅꯨꯄꯥꯥꯝꯃꯁꯦ ꯁꯦꯟ ꯑꯥ ꯈꯪꯗ꯭ꯔꯒ ꯎꯝ
ꯀꯣ ꯅꯨꯄꯤꯅ ꯅꯨꯄꯥꯗ ꯅꯨꯄꯥꯗ
ꯄꯥꯝꯕ ꯍꯥꯏꯕ꯭ꯔꯥ
ꯍꯣꯏ ꯍꯣꯏ ꯅꯨꯄꯥꯗ ꯄꯥꯝꯕꯗꯣ ꯑꯗꯨꯅ ꯅꯨꯄꯥ ꯑꯩꯈꯣꯏꯅ ꯑꯁꯤꯒꯤ ꯑꯁꯤꯒꯨꯝꯕ ꯋꯥ ꯍꯥꯏ ꯑꯩ ꯅꯨꯄꯤꯅ ꯄꯥꯝꯒꯗ ꯄꯥꯝ ꯄꯥꯝꯒꯅꯤ ꯍꯥꯏꯗꯣ ꯅꯣꯏꯅ ꯈꯪꯉꯕꯅꯤꯅ ꯂꯣꯏ ꯅꯨꯄꯤ ꯑꯣꯏ
ꯑꯗꯣ ꯑꯗꯨ ꯑꯣꯏꯔꯁꯨ ꯃꯤ ꯃꯤꯗ ꯆꯠꯂꯦꯗꯅ ꯍꯥꯏꯗꯤ ꯅꯨꯄꯤ ꯅꯨꯄꯤ ꯂꯣꯏꯅꯃꯛꯅ ꯗꯤ ꯅꯨꯄꯤꯁꯨ ꯎꯝ ꯃꯥ ꯃꯥꯒꯤ ꯄꯥꯝꯕꯗꯣ ꯇꯣꯉꯥꯟ ꯇꯣꯉꯥꯜꯂꯦꯗꯅ
ꯎꯝ ꯑꯗꯨꯅꯦ ꯍꯥꯏꯗꯤ ꯑꯗꯥ ꯑꯗꯔꯣꯝꯗ ꯆꯠꯀꯅꯣ ꯑꯥ
ꯑ ꯀꯩ ꯍꯥꯏꯁꯦꯔꯥ ꯎꯝ ꯈꯔ ꯈꯔ ꯀꯔꯤ ꯍꯥꯏꯕ꯭ꯔꯥ ꯑ ꯈꯪꯗꯦꯅꯦ ꯃꯅꯤꯄꯨꯔꯤꯗꯁꯨ ꯍꯣꯏ ꯃꯅꯤꯄꯨꯔꯤꯗ ꯍꯥꯏꯕ ꯍꯩꯇꯦ
ꯃꯕꯣꯛ ꯁꯦꯡꯕꯗ ꯂꯣꯌꯦꯜ ꯇꯧꯒꯗꯨꯔꯣ
ꯍꯣꯏ ꯃꯕꯨꯛ ꯁꯦꯡꯕꯗꯨ ꯍꯥꯝꯅꯦ ꯍꯥꯏꯗꯤ ꯍꯦꯛ ꯉꯥꯡꯅꯕꯗꯨꯗꯤ ꯀꯃꯥꯏꯅ ꯃꯤꯁꯦ ꯃꯕꯨꯛ ꯁꯦꯡꯉꯦ ꯁꯦꯡꯗꯦ ꯍꯥꯏꯕꯗꯣ ꯑꯩꯈꯣꯏ ꯈꯪꯗꯦꯗꯅ ꯑꯗꯣ ꯐꯥꯔꯁꯇꯗꯤ ꯀꯩ ꯍꯥꯏꯁꯤꯔꯥ ꯑꯥ ꯃꯤ ꯃꯤ ꯑꯃꯕꯨ ꯀꯃꯥꯏꯅ ꯔꯦꯁꯄꯦꯛ ꯇꯧꯔꯒ ꯇꯧꯔꯒ ꯉꯥꯡꯕ ꯍꯩꯕ ꯈꯔ ꯂꯩꯗꯅ
ꯎꯝ
ꯍꯦꯛ ꯉꯥꯡꯕ ꯃꯇꯝꯗꯗꯤ ꯑ ꯃꯤꯕꯨ ꯀꯔꯤ ꯍꯥꯏꯁꯤ ꯃꯤꯅ ꯃꯤ ꯑꯃꯕꯨ ꯅꯨꯄꯤꯁꯤꯡꯕꯨ ꯏꯀꯥꯏ ꯈꯨꯝꯅꯕ ꯀꯣ ꯑꯥ ꯔꯦꯁꯄꯦꯛ ꯇꯧꯕ ꯍꯩꯕꯗꯣ ꯑꯗꯨꯒꯨꯝꯕꯗꯨꯗꯤ ꯌꯥꯝꯅꯁꯨ ꯗꯔꯀꯥꯔ ꯑꯣꯏꯌꯦꯗꯅ ꯍꯥꯏꯗꯤ ꯍꯦꯛ ꯈꯪꯅꯕ ꯃꯇꯝꯗꯨꯗꯤ ꯍꯦꯛ ꯋꯥ ꯉꯥꯡꯅꯕ ꯃꯇꯝꯗꯗꯤ ꯎꯝ ꯃꯕꯨꯛꯅꯤꯡ ꯁꯦꯡꯕ ꯁꯦꯡꯗꯕꯗꯨꯗꯤ ꯀꯅꯥꯝꯇ ꯈꯪꯕ ꯅꯠꯇꯦꯗꯅ ꯀꯨꯏꯅ ꯂꯣꯏꯅꯕ ꯃꯇꯝꯗꯒꯤ ꯈꯪꯕꯅꯤꯗꯅꯀꯣ ꯑꯗꯣ ꯍꯦꯛ ꯀꯩꯅꯣ ꯐꯥꯔꯁ ꯏꯝꯄ꯭ꯔꯦꯁꯟꯒꯨꯝꯕꯁꯤꯁꯨ ꯅꯨꯄꯤꯕꯨ ꯔꯦꯁꯄꯦꯛ ꯇꯧꯕ ꯍꯩꯕꯒꯨꯝꯕꯗꯣ
ꯑꯥ
ꯑꯗꯨ ꯃꯥꯁꯨ ꯐꯥꯔꯁ ꯏꯝꯄ꯭ꯔꯦꯁꯟ ꯇꯧꯕ ꯍꯩꯌꯣ
ꯑꯠꯆꯥ ꯆꯥ ꯆꯠꯆꯥ ꯑꯠꯆꯠ ꯑꯥ ꯌꯥꯝ ꯐꯒꯠ
ꯑꯥ ꯑꯗꯣ ꯑꯥ ꯀꯩ ꯍꯥꯏꯁꯦ ꯅꯨꯄꯤꯅ ꯄꯥꯝꯕꯤꯅꯕꯒꯤ ꯈꯛꯇꯥ ꯇꯧꯕꯗꯨꯗꯤ ꯑꯗꯨꯝ ꯀꯨꯏꯔꯛꯈ꯭ꯔꯥꯗꯤ ꯈꯪꯗꯣꯛ ꯑꯦꯗꯅ ꯑꯗꯨꯕꯨ ꯔꯦꯁꯄꯦꯛ ꯇꯧꯕꯒꯨꯝꯕꯗꯣ ꯑꯥ ꯅ ꯄꯨꯛꯅꯤꯡ ꯁꯦꯡꯅꯀꯣ ꯅꯪꯒꯤ ꯄꯨꯛꯅꯤꯡ ꯁꯦꯡꯗꯥꯒꯤ ꯁꯦꯡꯅ ꯇꯧꯕꯗꯣ ꯑꯗꯨꯒꯨꯝꯕꯗꯣ ꯃꯔꯨ ꯑꯣꯏꯕꯅꯦ ꯍꯥꯏꯗꯤ ꯅꯪ ꯑꯗꯨ ꯅꯨꯄꯤꯕꯨ ꯐꯪꯅꯤꯉꯥꯏ ꯈꯛꯇꯥ ꯄ꯭ꯔꯤꯇꯦꯟ ꯇꯧꯕꯗꯨꯗꯤ ꯀꯨꯏꯔꯛꯈ꯭ꯔꯥꯗꯤ ꯑꯗꯨꯝ ꯅꯪꯅ ꯄ꯭ꯔꯤꯇꯦꯟ ꯇꯧꯕꯗꯣ ꯅꯪꯁꯨ ꯍꯣꯜ ꯂꯥꯏꯐ ꯄꯤꯇꯦꯟ ꯇꯧꯕ ꯉꯝꯃꯣꯏꯗꯅ ꯑꯗꯣ ꯈꯪꯗꯣꯛꯄ ꯃꯇꯝꯗꯥꯗꯤ ꯅꯪꯅ ꯇꯨꯝ ꯑꯥ ꯃꯑꯣꯡ ꯇꯧꯕꯅꯤ ꯍꯥꯏꯕ ꯈꯪꯗꯣꯛꯄ ꯃꯇꯝꯗꯨꯗꯥꯗꯤ ꯅꯨꯄꯤꯗꯨꯅ ꯑꯃꯨꯛꯀꯥ ꯄꯥꯝꯔꯛꯇꯥꯕꯁꯨ ꯌꯥꯏꯗꯅ
ꯑꯠꯆꯥ
ꯑꯗꯣ ꯑꯩ ꯑꯁꯤꯗꯤ ꯑꯩꯒꯤ ꯑꯥ ꯃꯣꯠꯗꯥ ꯈꯛꯇꯥꯅꯤꯗ ꯑꯇꯣꯞꯄ ꯅꯨꯄꯤꯒꯤ ꯃꯣꯠꯇꯥꯗꯤ ꯀꯃꯥꯏ ꯇꯧꯕ꯭ꯔꯥ ꯍꯥꯏꯕꯗꯨꯗꯤ ꯈꯪꯗꯦꯗ
ꯎꯝ ꯑꯗꯨꯗꯤ ꯑꯩ ꯑꯃꯥ ꯍꯥꯏꯕꯤꯒꯦ ꯍꯧꯖꯤꯛ ꯅꯪꯅ ꯐꯥꯔꯁ ꯏꯝꯄ꯭ꯔꯦꯁꯟꯗꯨ ꯐꯖꯅ ꯇꯧꯕꯤꯌꯣ ꯍꯥꯏꯌꯦꯀꯣ ꯅꯪ ꯍꯧꯖꯤꯛꯀꯣ ꯐꯥꯔꯁ ꯏꯝꯄ꯭ꯔꯦꯁꯟꯒꯤ ꯃꯇꯥꯡꯗ ꯅꯪ ꯍꯥꯏꯈ꯭ꯔꯦꯀꯣ ꯍꯧꯖꯤꯛ
ꯑꯍꯣꯏ
ꯑꯗꯨꯒꯥ ꯃꯊꯪꯗ ꯂꯣꯏ ꯅꯥꯕ ꯀꯥꯟꯗꯀꯣ
ꯎꯝ
ꯂꯣꯏꯅꯥꯕ ꯀꯥꯟꯗ ꯅꯨꯄꯤꯗꯥ ꯀꯃꯥꯏꯅ ꯀꯟꯚꯤꯟꯁ ꯇꯧꯒꯥꯅꯨ ꯀꯟꯚꯤꯟꯁ ꯇꯧꯕ ꯀꯟꯚꯤꯟꯁ ꯇꯧꯒꯗꯕꯅꯣ ꯍꯥꯏꯗꯣ ꯑꯃꯨꯛꯀꯥ ꯍꯥꯏꯕꯤꯌꯨꯅꯦ
ꯗꯨꯗꯤ ꯑꯗꯨꯗꯤ ꯅꯪꯅꯁꯨ ꯑꯗꯨ ꯅꯨꯄꯤꯗꯣ ꯈꯔ ꯏꯁꯇꯥꯗꯤ ꯇꯧꯕ ꯇꯥꯔꯦ ꯅꯨꯞ ꯄꯤꯗꯨꯅ ꯑꯥ ꯀꯔꯤ ꯀꯃꯥꯏ ꯀꯔꯤꯒꯤ ꯑꯥ ꯃꯤꯒꯤ ꯇꯥꯏꯞꯇꯣ ꯄꯥꯝꯕ꯭ꯔꯥ ꯀꯣ ꯃꯥꯒꯤ ꯄꯨꯛꯅꯤꯡ ꯀꯃꯥꯏ ꯇꯧꯕ꯭ꯔꯥ ꯍꯥꯏꯕꯗꯣ ꯅꯪꯅ ꯑꯗꯨꯗꯤ ꯈꯔꯁꯨ ꯏꯁꯇꯥꯗꯤ ꯇꯧꯕ ꯇꯥꯔꯦꯅ ꯑꯣ ꯁꯤꯒꯤ ꯅꯨꯄꯤꯁꯦ ꯑꯥ ꯑꯗꯨꯃꯥꯏꯅ ꯈꯔ ꯄꯥꯝꯃꯦ ꯑꯗꯨ ꯑꯣꯏꯔꯗꯤ ꯑꯩꯁꯤꯁꯨ ꯑꯁꯤ ꯇꯧꯕ ꯇꯥꯏꯌꯦ ꯍꯥꯏꯕꯗꯨꯀꯣ
ꯎꯝ
ꯑꯗꯨꯃꯥꯏꯅ ꯈꯔ ꯏꯁꯇꯥꯗꯤ ꯇꯧꯕ ꯇꯥꯔꯦꯗꯅ
ꯎꯝ
ꯑꯗꯣ ꯅꯨꯄꯤ ꯅꯨꯄꯤꯗꯁꯨ ꯇꯠꯂꯦ ꯑꯗꯣ ꯍꯧꯖꯤꯛꯀꯥꯟꯗꯤ ꯑꯝ ꯍꯧꯖꯤꯛ ꯅꯨꯄꯤꯕꯨ ꯌꯥꯝ ꯔꯦꯁꯄꯦꯛ ꯇꯧꯕ ꯑꯥ ꯋꯥꯕ ꯃꯇꯝꯗꯥ ꯍꯩꯗꯤ ꯋꯥꯕ ꯃꯇꯝꯗꯥ ꯃꯇꯦꯡ ꯄꯥꯡꯗ꯭ꯔꯥꯁꯨ ꯋꯥꯍꯩꯒꯨꯝꯕ ꯈꯛꯇꯥꯁꯨ ꯀꯣ ꯐꯖꯅ ꯍꯥꯏꯕꯤꯕꯗꯣ ꯑꯗꯨꯒꯨꯝꯕꯁꯨ ꯌꯥꯝ ꯃꯔꯨ ꯑꯣꯏꯗꯥ ꯍꯥꯏꯗꯤ ꯎꯡ ꯅꯪꯅꯕꯨ ꯑꯗꯨꯝ ꯑꯥ ꯇꯁꯦꯡꯅ ꯄꯥꯝꯃꯦ ꯍꯥꯏꯔꯗꯤꯀꯣ ꯍꯥꯏꯕ ꯈꯛꯇꯥꯅꯦ ꯅꯪꯅ ꯇꯥꯁꯦꯡꯅ ꯄꯥꯝꯗꯕ ꯅꯨꯄꯤ ꯑꯣꯏꯗꯤ ꯈꯪꯗꯦꯗꯥ ꯑꯗꯨꯝ ꯃꯇꯝ ꯂꯦꯟꯅꯕ ꯈꯛꯇꯅꯦ ꯋꯥꯔꯤꯁ ꯅꯥꯅꯤꯡꯉꯥꯏ ꯈꯛꯇꯅꯤ ꯍꯥꯏꯔꯗꯤꯀꯣ ꯈꯪꯗꯦꯗꯥ ꯑꯗꯨꯒꯨꯝꯕꯗꯨꯗꯤ
ꯑꯥ ꯑꯩ ꯍꯧꯖꯤꯛꯄꯨꯗꯤ ꯐꯪꯕꯨ ꯐꯪꯉꯥꯗꯤ ꯂꯣꯏ ꯅꯒꯗꯝꯅꯤꯅꯦ ꯀꯩꯅꯣ
ꯑꯗꯣ ꯑ ꯀꯩꯅꯣ ꯇꯧꯒꯗꯧꯕꯅꯦ ꯑꯗꯨꯒꯨꯝꯃꯥꯏ ꯑꯗꯨꯃꯥꯏꯅꯥ ꯅꯣꯏꯅ ꯇꯧꯒꯦ ꯍꯥꯏꯔꯗꯤ ꯑ ꯅꯨꯄꯤꯗꯣ
ꯑ ꯀꯩ ꯍꯥꯏꯁꯤꯔꯥ ꯀꯣꯏꯅꯗ꯭ꯔꯤꯉꯩꯗꯨꯀꯣ ꯑ ꯑꯗꯨ ꯅꯨꯞ ꯄꯤꯒꯤ ꯃꯔꯝꯗ ꯅꯪ ꯍꯥꯟꯅ ꯈꯔ ꯏꯁꯇꯗꯤ ꯇꯧꯕ ꯇꯥꯕ ꯍꯥꯏꯗꯤ ꯑ ꯑꯗꯨ ꯅꯨꯄꯤꯒꯤ ꯑ ꯇꯥꯏꯞꯇꯣ ꯅꯪ ꯄꯥꯝꯕ꯭ꯔꯥ ꯄꯥꯝꯗꯕ꯭ꯔꯥ ꯍꯥꯏꯕꯗꯣ ꯍꯌꯦꯡ ꯀꯣꯏꯅꯔꯀꯥꯟꯗꯥ ꯑ ꯑꯁ ꯑꯁꯤꯒꯨꯝꯕꯥ ꯅꯨꯄꯤꯁꯤꯗꯤ ꯑꯩ ꯄꯥꯝꯗꯦ ꯈꯣꯠꯇꯦ ꯍꯥꯏꯔꯛꯄꯗꯣ
ꯎꯝ
ꯅꯪꯁꯨ ꯑꯃꯨꯛꯀ ꯂꯥꯜꯂꯦ ꯍꯥꯏꯗꯤ ꯅꯪꯅ ꯐꯥꯔꯁ ꯑꯦꯄ꯭ꯔꯣꯆ ꯇꯧꯔꯒꯥ ꯄꯥꯝꯗꯦ ꯍꯥꯏꯕꯗꯨꯗꯤ ꯑꯃꯨꯛꯀ ꯂꯥꯜꯂꯛꯀꯅꯤꯗꯅꯥ ꯑꯗꯨꯒꯤ ꯎꯝ ꯅꯨꯄꯤꯗꯣ ꯅꯪꯅ ꯃꯔꯝꯗꯣ ꯈꯔꯗꯤ ꯊꯤꯒꯠꯄꯥ ꯇꯥꯕ ꯑꯗꯣ ꯑꯣ ꯁꯤ ꯅꯨꯄꯤꯁꯤꯗꯤ ꯑꯩ ꯑꯥꯗꯨꯝ ꯄꯥꯝꯃꯦ ꯍꯥꯏꯔꯗꯤ ꯑꯥ ꯌꯥꯅꯕꯀꯣ ꯅꯪꯅ ꯈꯗꯤ ꯇꯧ ꯇꯥꯔꯦ
ꯑꯥꯗꯨꯗꯤ ꯅꯨꯄꯤ ꯑꯥꯗꯨꯑꯣꯏꯔꯗꯤ ꯑꯩ
ꯑꯁꯤ ꯐꯣꯔꯃꯨꯂꯥꯁꯦ ꯑꯦꯄ꯭ꯂꯥꯏ ꯇꯧꯒꯦ ꯀꯥꯏꯅꯥ
ꯁꯤ ꯐꯣꯔꯃꯨꯂꯥ ꯑꯄ꯭ꯂꯥꯏ ꯇꯧꯕ ꯇꯥꯔꯦ ꯍꯣꯏ ꯑꯁ°ꯡꯕ
ꯁꯤ ꯑꯣꯏꯗ꯭ꯔꯀꯥꯟꯗꯥ ꯑꯩꯉꯣꯟꯗꯥ ꯇꯥꯏꯅꯔꯛꯀꯅꯨꯀꯣ
ꯑꯁ ꯇꯥꯏꯅꯔꫭꯏꯗꯥ
ꯑ ꯍꯤ ꯍꯤ
ꯃꯥꯏ ꯄꯥꯛꯄꯁꯨ ꯑꯣꯏꯁꯥꯅꯨ
ꯑꯣꯏ ꯑꯣꯏꯖꯥꯔꯣ ꯑꯣꯏꯖꯥꯔꯣ
ꯑꯗꯨ ꯀꫭ ꯑꯩ ꯍꯥꯏꯗꯤ ꯑꯩꯅꯥ ꯑ ꯑꯄ꯭ꯔꯣꯆꯇꯤ ꯇꯧꯗ꯭ꯔꯤꯕꯥ
ꯍꫭ
ꯑꯥꯄ꯭ꯔꯣꯆ ꯇꯧꯗ꯭ꯔꯤꯌ° ꯍꯥꯏꯗꯤ ꯑꯥ ꯑꯩꯅ ꯅꯨꯄꯤ ꯂꯩꯁꯥꯕꯤ ꯑꯩ ꯅꯨꯄꯤ ꯑꯃꯗꯥ ꯄꯥꯝꯃꯦꯕꯥ
ꯍꯣꯏ
ꯅꯨꯄꯤ ꯑꯃꯗ ꯑꯗꯨꯝꯕꯥ ꯑꯁꯦꯡꯕꯅꯤꯀꯣ
ꯎꯝ
ꯅꯨꯄꯤ ꯑꯃꯗꯥ ꯑꯗꯨꯝ ꯄꯥꯝꯃꯨ ꯌꯥꯗ° ꯍꯥꯏꯗꯤ ꯑꯩꯈꯣꯏ ꯑꯗꯨꯝ ꯑꯥ ꯐ꯭ꯔꯦꯟ ꯆꯦꯇꯤꯡ ꯍꯥꯏꯗꯤ ꯐ꯭ꯔꯦꯟ ꯆꯦꯠꯇꯤꯡ ꯍꯥꯏꯕ ꯇꯥꯔꯦ ꯑꯗꯨꯝ ꯐ꯭ꯔꯦꯟ ꯆꯦꯠꯇꯤꯡꯗꯤ ꯇꯧꯋꯦ ꯑꯗꯨꯒꯥ ꯑꯩ ꯔꯤꯂꯦꯁꯟꯁꯤꯞꯀꯤ ꯃꯇꯥꯡꯗꯥ ꯍꯩꯇꯦꯕꯥ